ꯑ ꯇꯥꯌꯦꯀꯣ ꯎꯝ ꯎꯝ ꯆꯥꯛ ꯆꯥꯕ ꯂꯣꯏꯔꯕꯣ
ꯍꯣꯏ ꯂꯣꯏꯔꯦ
ꯀꯔꯤ ꯍꯦꯟꯖꯥꯡ ꯆꯥꯒꯦ
ꯑꯁ ꯗꯥꯜꯒ ꯍꯋꯥꯏꯒ ꯆꯥꯏ ꯁꯤꯁꯇꯔꯗꯤ
ꯑꯩ ꯑꯩꯉꯁꯤꯀꯣ
ꯎꯝ
ꯕꯤꯟꯁ ꯆꯥꯔꯦ
ꯎꯝ ꯍꯥꯎꯕ꯭ꯔꯣ
ꯗꯨꯝ ꯍꯥꯎꯏꯗ
ꯎꯝ ꯉꯁꯤꯗꯤ ꯀꯔꯤ ꯄꯤ ꯍꯥꯎꯋꯦ
ꯍꯥꯎꯕꯅꯦ ꯍꯣꯏ ꯌꯥꯝ ꯆꯥꯎ
ꯎꯝ ꯀ꯭ꯔꯤ ꯀ꯭ꯔꯤ ꯊꯕꯛ ꯇꯧꯒꯅꯤ ꯖꯤꯗꯤ
ꯑꯩ ꯑꯩꯁꯨ ꯉꯁꯤ ꯃꯨꯛꯀ ꯑꯥꯐꯇꯔꯅꯨꯟ ꯇꯥꯏ ꯑꯩ
ꯑꯁ
ꯉꯛꯇꯪ ꯂꯩꯔꯥꯗꯤ ꯆꯠꯂꯨꯅꯤ
ꯉꯥꯛ ꯇꯪ ꯂꯩꯔꯗꯤ ꯆꯠꯂꯥꯅꯤ
ꯍꯣꯏ
ꯉꯥꯛꯆꯅꯗꯤ ꯄꯣꯊꯥꯕꯅꯗꯤ ꯐꯩ ꯍꯥ ꯑꯗꯨꯗꯤ
ꯀꯩꯁꯨ ꯀꯥꯏꯗꯦꯗꯥ
ꯉꯝꯒꯗ꯭ꯔꯣ ꯍꯣꯔꯦꯟ ꯉꯝꯗ꯭ꯔꯗꯤ
ꯑꯩꯁ ꯉꯝꯒꯅꯤꯗ ꯑꯁꯁꯤꯒꯨꯝꯕꯕꯨ ꯀꯩꯁꯨ ꯅꯠꯇꯦꯍꯦ
ꯎꯝ ꯃꯥꯏ ꯍꯥꯏꯒꯅꯨ ꯍꯣꯔꯦꯟ ꯑ ꯃꯤ ꯃꯔꯛꯇꯨꯗ ꯎꯏꯔꯤ ꯂꯩꯔꯗꯤ ꯐꯖꯗꯦꯍꯦ
ꯍꯣꯏ ꯎꯏꯁꯨ ꯎꯏꯒꯅꯤꯗ
ꯐꯔꯦ ꯅꯣꯏ ꯑꯆꯧꯕꯁꯤꯅ ꯎꯔꯗꯤ
ꯀꯣꯟꯊꯤꯗꯤ ꯑꯗꯨꯝ ꯆꯥꯔꯗꯣꯏꯅꯦ ꯃꯣꯏ ꯂꯩꯇ꯭ꯔ ꯃꯣꯏ ꯂꯩꯇ꯭ꯔꯕ ꯀꯥꯟꯗ ꯎꯔꯦꯗꯤ ꯂꯣꯏꯔꯦ ꯀꯩꯅꯣ
ꯑꯣꯏꯅꯤꯡꯉꯁꯨ ꯎꯔꯣꯏꯗ
ꯎꯝ ꯎꯔꯤꯒꯂ ꯃꯜꯂꯤꯅ ꯅꯡ
ꯄꯥꯛ ꯑꯣꯏꯣꯏꯗꯦꯗ ꯑꯩꯗꯤ
ꯎꯝ ꯄꯨꯡ ꯀꯌꯥꯗ ꯍꯧꯋꯥꯠꯀꯦ ꯉꯥꯁꯤꯗꯤ
ꯑꯩꯍ ꯉꯁꯤꯀꯣ ꯈꯔ ꯑꯁ ꯑꯁ ꯀꯩꯅꯣ ꯊꯦꯡꯉꯦ ꯄꯨꯡ ꯁꯤꯛꯁ ꯊꯥꯔꯇꯤꯗ ꯍꯧꯒꯠꯂꯛꯑꯦ
ꯁꯤꯛꯁ ꯊꯥꯔꯇꯤ ꯅꯪꯒꯤꯗ ꯊꯦꯡꯈ꯭ꯔꯕꯀꯣ ꯁꯤꯛꯁ ꯊꯥꯔꯇꯤꯁꯦ
ꯍꯥꯏꯕꯗꯤ ꯑꯩꯗꯣꯀꯣ ꯉꯁꯤꯗꯣ ꯑꯂꯥꯔꯝꯗꯤ ꯊꯝꯕꯅꯦꯕ
ꯎꯝ
ꯑꯂꯥꯔꯝ ꯃꯈꯣꯟ ꯇꯥꯗ꯭ꯔꯦ ꯑꯩꯗꯣ ꯉꯔꯥꯡꯗꯣ ꯗ꯭ꯔꯃꯥ ꯌꯦꯡꯉꯒ ꯇꯨꯝꯊꯥꯈ꯭ꯔꯕ
ꯎꯝ
ꯑꯗꯣ ꯐꯣꯟꯗꯨꯗ ꯃꯊꯟꯗ ꯀꯩꯅꯣꯁꯨ ꯇꯧꯔꯝꯃꯤ ꯅꯦꯠ ꯀꯩꯀꯥꯁꯨ ꯑꯣꯐ ꯇꯧꯗꯦ ꯑꯩꯗꯣ ꯈꯪꯗꯦ ꯑꯗꯨꯣ ꯄꯨꯡ ꯑꯍꯨꯝꯗ ꯍꯧꯒꯠꯂꯒ ꯑꯃꯨꯛꯀ ꯅꯦꯠ ꯑꯣꯐ ꯇꯧꯔꯒ ꯑꯗꯨꯝ ꯇꯨꯝꯊꯕꯅꯤ
ꯎꯝ
ꯑꯗꯨꯒꯤꯗꯤ ꯑꯩ ꯑꯂꯥꯔꯝꯗꯣ ꯐꯥꯏꯚ ꯊꯥꯔꯇꯤꯗ ꯊꯝꯕꯅꯦꯕ
ꯑꯥ ꯑꯣ
ꯐꯥꯏꯚ ꯊꯥꯔꯇꯤꯗ ꯑꯃ ꯁꯤꯛꯁꯇ ꯑꯃ ꯑꯗꯨ ꯇꯥꯗ꯭ꯔꯦ ꯑꯗꯣ ꯑꯩ ꯉꯁꯤ ꯃꯣꯔꯅꯤꯡ ꯇꯥꯔꯗꯤ ꯑꯗꯨꯝ ꯎꯝ ꯌꯥꯝ ꯉꯝꯃꯔꯣꯏ
ꯎꯝ ꯅꯪꯅ ꯁꯤꯛꯁ ꯊꯥꯔꯇꯤ ꯊꯦꯡꯉꯦ ꯍꯥꯏꯕꯁꯤꯗꯤ ꯑꯩꯈꯣꯏꯗꯗꯤ ꯃꯉ ꯃꯥꯡꯉꯤ ꯍ ꯑꯗꯨꯗꯤ
ꯅꯡꯗꯤ ꯄꯨꯡ ꯀꯌꯥꯗꯣ ꯍꯥꯏꯒꯠ꯭ꯄꯔꯣ
ꯑꯁ ꯑꯩ ꯉꯁꯤꯗꯤ ꯉꯔꯥꯡ ꯋꯥꯃꯟꯕꯒꯤ ꯉꯁꯤꯗꯤ ꯄꯨꯡ ꯅꯤꯄꯥꯟꯗ ꯍꯧꯒꯠꯂꯦ
ꯍꯣꯏ ꯇꯧꯕꯅꯤꯅ ꯅꯨꯄꯥꯁꯤꯡꯗꯤ ꯈꯪꯉꯦ
ꯅꯣꯏ ꯅꯨꯄꯤ ꯁꯤꯡꯁꯨ ꯇꯕꯅꯦꯍꯦ ꯅꯨꯄꯥ ꯈꯛ ꯍꯥꯏꯒꯅꯨ
ꯍꯣꯏ ꯑꯌꯥꯝꯕꯅꯗꯤ ꯇꯧꯋꯤꯅꯀꯣ ꯅꯨꯄꯥꯅ
ꯃꯤꯁꯤꯡꯗꯤ ꯑꯗꯨꯝ ꯇꯧꯋꯦ
ꯅꯨꯄꯤꯗꯤ ꯍꯧꯒꯠꯄ ꯊꯦꯡꯉꯦ ꯍꯥꯏꯔꯁꯨ ꯑꯗꯨꯝ ꯂꯩꯅ
ꯑꯥ
ꯑꯗꯨꯝꯃꯛ ꯄꯨꯡ ꯇꯔꯥꯗꯤ ꯇꯨꯝꯕ ꯅꯨꯄꯤꯗꯤ ꯑꯩꯗꯤ ꯈꯪꯗꯦꯗ ꯂꯩꯗꯤ ꯂꯩꯔꯝꯕꯁꯨ ꯁꯨ ꯌꯥꯏ ꯑꯗꯨꯕꯨ ꯑꯩꯗꯤ ꯊꯦꯡꯅꯗ꯭ꯔꯦ ꯍꯥꯏꯕ
ꯎꯝ ꯇꯨꯝꯕꯗꯤ ꯉꯟꯅ ꯉꯟꯅ ꯇꯨꯝꯕ꯭ꯔꯣ
ꯍꯣꯏ ꯑꯩꯗꯤꯀꯣ ꯄꯨꯡ ꯏꯂꯚꯦꯟ ꯍꯦꯜꯂꯗꯤ ꯑꯩ ꯀꯩꯅꯣ ꯉꯝꯗꯦ ꯑꯩꯗꯤ ꯑꯗꯨꯝ ꯇꯨꯝꯅꯤꯡꯉꯦ ꯑꯗꯨꯗꯨꯝ ꯐꯃꯨꯡꯗ ꯍꯤꯞꯄꯗꯤ ꯇꯨꯝꯅꯤꯡꯈ꯭ꯔꯦꯗ ꯋꯥꯔꯒ ꯑꯗꯨꯝ ꯀꯩꯀꯥ ꯂꯥꯛꯑꯗꯤ
ꯎꯝ ꯄꯨꯡ ꯇꯔꯥꯃꯥꯊꯣꯏꯗꯒꯨꯝꯕ
ꯆꯥꯛ ꯆꯥꯕ ꯂꯣꯏꯔꯦ ꯑꯗꯨꯒ ꯎꯝ ꯐꯦꯃꯤꯂꯤ ꯋꯔꯁꯤꯞꯀꯨꯝꯕ ꯇꯧꯕ ꯂꯣꯏꯔꯗꯤ ꯑꯗꯨꯝ ꯇꯨꯝꯅꯤꯡꯕ ꯍꯧꯔꯦ
ꯑꯣ
ꯐꯦꯃꯤꯂꯤ ꯋꯥꯔꯁꯤꯞꯇ ꯎꯕ ꯍꯧꯔꯅꯤꯉꯡꯗꯤꯦ
ꯅꯣꯏꯗꯤ ꯅꯨꯡꯇꯤꯒꯤ ꯇꯧꯕ꯭ꯔꯣ ꯔꯤꯁꯤꯞꯇꯤ
ꯍꯣꯏ ꯁꯟꯗꯦ ꯈꯛꯇꯪ ꯑꯣꯐ
ꯑꯣ ꯑꯣ ꯐꯩꯅ
ꯑꯁ ꯀꯔꯤ ꯐꯥꯕꯅꯣ
ꯇꯧꯒꯗꯕꯅꯤꯅ ꯑꯗꯨꯒꯨꯝꯕꯗꯤ ꯑꯃꯥꯡꯕꯁꯨ ꯂꯩꯇꯦ ꯑꯗꯨꯒꯨꯝꯕꯗꯨꯗꯤ
ꯎꯝ ꯑꯗꯨ ꯑꯣꯏꯔꯁꯨ ꯁꯨꯇꯤꯒꯨꯝꯕ ꯂꯧꯒꯦ ꯍꯥꯏꯔꯗꯤ ꯑꯗꯨꯝ ꯍꯣꯏ ꯃꯣꯏꯅ ꯑꯦꯄ꯭ꯂꯤꯀꯦꯁꯟꯈꯣꯏꯅ ꯊꯥꯖꯤꯜꯂꯗꯤ ꯃꯣꯏꯅꯁꯨ ꯑꯗꯨꯝ ꯂꯎꯖꯤ ꯂꯥꯎ ꯍꯜꯂꯦ ꯇ
ꯎꯝ
ꯑꯗꯨ ꯑꯣꯏꯔꯁꯨ ꯁꯨꯇꯤꯁꯨ ꯄꯥꯛ ꯂꯧꯅꯤꯡꯗꯦ ꯍꯥꯏꯕꯗꯤ ꯈꯣꯟꯈꯤ ꯌꯥꯝꯅ ꯆꯥꯔꯛꯀꯅꯤꯕ
ꯑꯣ
ꯗꯣꯕꯤꯅꯦꯗ ꯌꯥꯗꯕꯒꯨꯝꯕ ꯑꯗꯨꯝ ꯌꯥꯗ꯭ꯔꯦ ꯍꯥꯏꯕ ꯀꯥꯟꯗ ꯑꯗꯨꯝ ꯂꯧꯃꯤ ꯅꯥꯕꯒꯨꯝꯕ ꯈꯣꯠꯄ ꯅꯣꯡ ꯇꯥꯔꯁꯨ ꯆꯠꯀꯅꯤ ꯅꯨꯡꯁꯥ ꯁꯥꯔꯁꯨ ꯆꯠꯀꯅꯤ ꯁꯤꯒꯨꯝꯕ ꯋꯦꯗꯔꯗꯤ ꯆꯠꯇꯤ ꯆꯠꯅꯤꯡꯗꯕꯅꯤꯉꯣ
ꯎꯝ ꯇꯨꯝꯃꯒ ꯂꯩꯅꯤꯡꯕꯅ
ꯇꯟꯃꯅꯤ ꯇꯂꯦ ꯍꯥꯏꯅ ꯑꯩꯈꯣꯏ ꯅꯣꯏ ꯂꯣꯏꯅꯃꯛ ꯂꯥꯛꯑꯦ ꯑꯩꯈꯣꯏ ꯐꯦꯃꯤꯂꯤ
ꯎꯝ ꯅꯣꯏ ꯌꯨꯝꯗꯨꯗ ꯑꯣꯏꯕ꯭ꯔꯣ
ꯁꯤꯗꯁꯨ ꯑꯁꯤꯗꯁꯨ ꯌꯨꯝ ꯂꯩꯩꯕꯀꯣ
ꯑꯥ
ꯑꯥ ꯆꯤꯡꯗꯁꯨ ꯇꯨꯡꯕ ꯌꯝꯗꯤ ꯂꯩ
ꯎꯝ ꯅꯨꯡꯉꯥꯏꯕꯗꯤ ꯀꯔꯝꯕꯅ ꯍꯂꯦ ꯇꯝꯄꯥꯛꯀ ꯆꯤꯡꯁꯦ
ꯇꯝꯄꯥꯛꯁꯨ ꯑꯗꯨꯝ ꯅꯨꯡꯉꯥꯏꯗꯣ ꯋꯤꯟꯇꯔ ꯚꯦꯀꯦꯁꯟꯒꯨꯝꯕꯅꯗꯤ ꯆꯤꯡꯅ ꯅꯨꯡꯉꯥꯏ
ꯏꯗꯤꯃꯥꯔꯁꯨꯨꯝꯃꯔꯁꯨ ꯑꯗꯨꯝ ꯆꯤꯡꯒꯤꯅ ꯅꯨꯡꯉꯥꯏꯕꯗꯦꯗ ꯇꯝꯄꯥꯛꯇꯤ ꯄꯩꯁꯥꯐꯝꯁꯨꯨꯡ ꯄꯥꯛ ꯐꯪꯗꯦꯅ ꯂꯥꯛ ꯑꯗꯨꯝ ꯂꯩꯌꯦꯅ
ꯑꯗꯣ ꯑꯩꯈꯣꯏꯒꯤ ꯂꯩꯀꯥꯏꯗꯤ ꯆꯤꯛ ꯆꯤꯛꯑꯦ ꯈꯔ ꯆꯪꯉꯦꯕꯀꯣ ꯑꯗꯨꯒꯤ ꯅꯨꯡꯉꯥꯏꯌꯦ ꯑꯩꯁꯨ ꯂꯥꯡꯕ ꯃꯐꯝꯗ ꯂꯩꯕ ꯍꯩꯛꯇꯦ
ꯎꯝ
ꯍꯥꯏꯗꯤ ꯑꯩꯈꯣꯏ ꯂꯩꯀꯥꯏꯁꯤꯁꯨ ꯑꯗꯨꯝ ꯏꯆꯤꯛ ꯆꯤꯛꯑꯦꯕ
ꯑꯣ
ꯑꯗꯨꯒꯤ ꯑꯗꯨꯝ ꯅꯨꯡꯉꯥꯏ ꯑꯇꯣꯞꯄꯗꯤ ꯑꯁꯤꯒꯨꯝꯕ ꯃꯇꯝꯗꯗꯤ ꯍꯧꯖꯤꯛꯀꯤ ꯃꯇꯝꯗꯗꯤ ꯑꯁꯤꯗ ꯂꯩꯕꯗ ꯅꯨꯡꯉꯥꯏꯕ ꯑꯗꯨꯕꯨ ꯈ꯭ꯔꯤꯁꯃꯥꯁꯀꯤ ꯀꯩꯀꯥ ꯚꯦꯀꯦꯁꯟ ꯋꯤꯟꯇꯔ ꯚꯦꯀꯦꯁꯟꯒꯨꯝꯕꯗꯤ ꯀꯣ
ꯑꯥ
ꯆꯤꯡꯗ ꯅꯨꯡꯉꯥꯏ ꯑꯁ ꯍꯟꯗꯛ ꯍꯧꯖꯤꯛꯀꯥꯟꯗꯤ ꯅꯣꯡ ꯇꯥꯕꯅ ꯌꯥꯗꯦ ꯑꯩꯈꯣꯏꯒꯤ__ ꯑꯩꯈꯣꯏꯒꯤ ꯈꯨꯟꯗꯣ__
ꯎꯝ꯫ ꯑꯩꯈꯣꯏ ꯁꯣꯝꯗꯗꯤ ꯅꯣꯡ ꯆꯨꯗꯕꯅꯤꯅ ꯋꯥꯔꯦꯅꯤꯅꯦꯍꯦ꯫
ꯑꯦ ꯑꯩꯈꯣꯏꯒꯤꯗꯤ ꯆꯨꯕꯅ ꯅꯨꯡꯁꯥ ꯎꯗ꯭ꯔꯦ ꯍꯥꯏꯌꯦ ꯑꯗꯨꯒ ꯌꯨꯝ ꯑꯃ__ ꯅꯦꯕꯔꯤꯡ ꯌꯨꯝꯁꯤꯡꯗꯣ ꯑꯗꯨ ꯐꯥꯛ ꯎꯗ꯭ꯔꯦ ꯍꯥꯏꯌꯦ ꯀꯩꯅꯣꯅ꯫ ꯑꯥ ꯅꯣꯡ ꯀꯩꯅꯣ ꯑꯃ ꯂꯩꯆꯤꯟꯅꯀꯣ__
ꯑꯥ꯫
ꯎꯗ꯭ꯔꯤ ꯍꯥꯏꯌꯦ ꯍꯣꯏ꯫
ꯃꯦꯆꯤꯟ ꯊꯥꯕꯒꯤ꯫
ꯑꯥ꯫ ꯗꯨꯒꯤ ꯃꯣꯏꯅꯗꯤ ꯗꯨꯝ ꯇꯧꯔꯒ ꯂꯩꯕ꯫ ꯗꯨꯒꯥ__ ꯅꯣꯡꯍꯥꯛꯇꯪ ꯆꯨꯔꯗꯤ ꯐꯕ ꯑꯃꯨꯛꯀ ꯀꯔꯤ ꯍꯥꯏꯁꯤꯔꯥ ꯎꯝ__ ꯎ ꯎꯝ ꯅꯦꯠꯋꯥꯛꯁꯨ ꯐꯪꯗꯦ꯫ ꯎꯝ ꯅꯨꯡꯉꯥꯏꯇꯕꯗꯣ ꯂꯥꯏꯔꯤ ꯅꯦꯠꯋꯥꯛ ꯂꯩꯇ꯭ꯔꯦ ꯂꯩ ꯖꯣ__ ꯀꯩꯀꯥꯗꯤ ꯅꯦꯠꯋꯥꯛ ꯃꯥꯡꯈ꯭ꯔꯦ꯫
ꯎꯝ꯫
ꯗꯨꯒꯥ ꯎꯝ ꯅꯣ ꯑꯦ ꯎꯝ ꯃꯥꯏꯛ ꯂꯥꯏꯠꯇꯨꯀꯣ__
ꯑꯥ꯫
ꯃꯩꯁꯨ ꯐꯖꯅ ꯂꯥꯛꯇꯕꯗꯣ꯫
ꯅꯣꯡ ꯆꯨꯨꯔꯗꯤ ꯅꯣꯏꯁꯨ ꯃꯩ ꯅꯨꯡꯉꯥꯏꯇꯕ꯭ꯔꯣ ꯑꯗꯨꯔꯣꯝꯗ꯫
ꯑꯩꯈꯣꯏ ꯁꯤꯗꯗꯤ ꯀꯩꯁꯨ ꯇꯧꯗꯦ ꯑꯗꯣ ꯑꯩꯈꯣꯏ ꯈꯨꯟꯗꯗꯤꯀꯣ ꯅꯣꯡ ꯆꯨꯔꯦꯅ ꯅꯣꯡ__ ꯗ꯭ꯔꯣꯞ ꯑꯃ ꯆꯨꯔꯦꯅ ꯂꯥꯛꯑꯔꯣꯏ ꯃꯩ ꯃꯨꯠꯈ꯭ꯔꯅꯤ꯫ ꯑꯗꯨꯒꯤ ꯑꯁꯤꯒꯤ ꯋꯦꯗꯔꯗꯗꯤ ꯑꯁꯤꯒꯨꯝꯕꯗꯗꯤ ꯅꯨꯡꯉꯥꯏꯇꯦꯕ ꯁꯤꯃ__ ꯇꯝꯗꯗꯤ__ ꯃꯦ ꯖꯨꯟ ꯖꯨꯂꯥꯏ ꯑꯥꯒꯁ ꯐꯥꯎꯗꯤ ꯅꯨꯡꯉꯥꯏꯇꯦ꯫
ꯎꯝ꯫
ꯁꯦꯞꯇꯦꯝꯕꯔ ꯑꯣꯛꯇꯣꯕꯔ ꯅꯣꯕꯦꯝꯕꯔ ꯍꯥꯏꯗꯤ ꯅꯨꯡꯉꯥꯏꯔꯛꯄ ꯍꯧꯔꯦ꯫
ꯑꯣ ꯀꯣꯏꯕ __ ꯀꯣꯏꯕ ꯂꯥꯝꯃꯒꯨꯝ ꯆꯠꯇ꯭ꯔꯣ ꯁꯦꯇꯔꯗꯦ꯫
ꯗꯨꯝ ꯑꯩꯒꯤ ꯄꯥꯛ__ ꯀꯣꯏꯕ ꯍꯥꯏꯕꯁꯦ ꯄꯥꯝꯗꯦꯗꯥ
ꯍꯨꯖꯤꯛꯇꯤ ꯔ‌ꯦꯅꯤ ꯁꯤꯖꯟꯅꯤꯅꯥ ꯀꯩꯅꯣꯝꯗ ꯆꯠꯄ ꯅꯨꯡꯉꯥꯏꯅꯥ꯫ ꯋꯥꯇꯔꯐꯣꯜꯒꯨꯝꯕ ꯀꯣꯏꯕ
ꯑꯗꯨꯅꯦ ꯑꯗꯨꯕꯨ ꯈꯪꯗꯦꯗꯥ ꯆꯠꯅꯤ ꯑꯁ ꯆꯠꯅꯤ ꯑꯍ ꯈꯪꯗꯦ꯫
ꯆꯠꯅꯤꯅꯦ ꯅꯪꯗꯤ ꯆꯠꯅꯤꯡꯕ꯭ꯔꯣ꯫
ꯍꯣꯏ ꯑꯩꯗꯤ ꯗꯨꯝ ꯆꯠꯂꯦ ꯃꯈꯣꯏ ꯈꯨꯟꯖꯨ ꯋꯥꯇꯔꯐꯣꯜ ꯂꯩꯑꯦꯕ꯫ ꯗꯨꯗ ꯑꯗꯨꯝ ꯆꯠꯂꯦ꯫
ꯍꯣꯏ ꯍꯥꯏꯕꯗꯤ ꯑꯩꯈꯣꯏꯒꯤ ꯎꯝ ꯑꯩꯈꯣꯏ ꯇꯤꯟꯅꯕꯁꯤꯡ ꯂꯣꯏꯅꯃꯛ ꯂꯥꯛꯑꯒ ꯀꯩ ꯀꯥ ꯆꯠꯂꯒ ꯇꯧꯔꯗꯤ ꯅꯨꯡꯉꯥꯏꯀꯣ ꯅꯠꯇ꯭ꯔ ꯗꯤ ꯅꯨꯡꯉꯥꯏꯇꯦꯗꯥ꯫
ꯎꯝ꯫
ꯎꯝ ꯈꯪꯗꯦ ꯑꯗꯨꯝ ꯑꯗꯨꯝ ꯈꯣꯏꯁꯨ ꯃꯔꯛ ꯃꯔꯛꯇ ꯑꯗꯨꯝ ꯈꯨꯟꯗ ꯂꯩꯔꯗꯤ ꯀꯩꯀꯥ ꯇꯧꯔꯤ ꯗꯨꯝ
ꯑꯗꯨꯟ ꯈꯨꯟꯗ ꯂꯩꯕꯒꯤꯗꯤ ꯑꯗꯨꯝ ꯅꯨꯡꯉꯥꯏꯌꯦ ꯏꯃꯥꯥꯟꯅꯕ ꯑꯈꯣꯏꯖꯨ ꯇꯤꯟ ꯅꯕꯅꯦꯅꯀꯣ꯫
ꯎꯝ꯫ ꯏꯃꯥꯟꯅꯕꯤ ꯂꯩꯇ꯭ꯔꯁꯨ ꯑꯩꯈꯣꯏ ꯀꯖꯤꯟꯗꯣ ꯃꯤ ꯌꯥꯝꯃꯦꯕ꯫
ꯎꯝ
ꯑꯗꯨꯒꯤ ꯀꯖꯤꯟꯈ‌ꯣꯏ ꯑꯩꯈꯣꯏ ꯑꯗꯨꯝ ꯌꯨꯝꯗꯣ ꯄꯨꯔꯥ ꯂꯩꯃꯤꯟꯅꯕꯅꯦꯕ ꯑꯩꯈꯣꯏꯗꯤ
ꯎꯝ
ꯅꯛꯅꯛꯅꯛꯅꯛꯅꯛ ꯅꯛꯅꯛꯅꯛꯔꯒ ꯑꯗꯨꯒ ꯃꯌꯥꯏꯗ ꯒ꯭ꯔꯥꯎꯟ ꯂꯩꯒꯅꯤ ꯑꯗꯨꯒꯤ ꯅꯨꯡꯉꯥꯏꯌꯦ ꯈꯨꯟꯗꯗꯤ ꯑꯗꯨꯒꯤ ꯑꯗꯨꯝ ꯈꯨꯟ ꯎꯝ ꯑꯩꯅ ꯍꯥꯏꯕꯗꯣ ꯈ꯭ꯔꯤꯁꯃꯥꯁ ꯀꯨꯝꯕ ꯃꯇꯝꯗꯤ ꯅꯨꯡꯉꯥꯏꯔꯦ
ꯅꯨꯡꯉꯥꯏꯔꯦ ꯑꯗꯨꯗꯤ
ꯎꯝ ꯅꯨꯡꯉꯥꯏꯔꯦ ꯌꯨꯝ ꯑꯃꯗ ꯁ꯭ꯂꯤꯞ ꯑꯣꯕꯔ ꯇꯧꯒꯅꯤ ꯑꯃꯗ ꯉꯁꯤꯅ ꯏꯅꯦ ꯑꯩꯈꯣꯏ ꯌꯨꯝꯗ ꯍꯌꯦꯡ ꯅ ꯑꯩꯒꯤ ꯑꯪꯀꯜ ꯈꯣꯏ ꯌꯨꯝꯗ ꯅꯦꯛꯁꯅ ꯏꯄꯨ ꯈꯣꯏ ꯌꯨꯝꯗ ꯑꯗꯨꯝ ꯆꯠꯄꯗꯣ ꯀꯣ
ꯎꯝ
ꯅꯨꯡꯉꯥꯏꯕꯅꯦ
ꯍꯣꯏ ꯈ‌ꯣꯏ ꯅꯨꯄꯥ ꯉꯥꯛꯇ ꯅꯨꯡꯉꯥꯏꯕ꯭ꯔꯥ ꯍꯥꯏ ꯅꯣꯏ ꯅꯨꯄꯤꯁꯨ ꯅꯨꯡꯉꯥꯏꯕ ꯑꯣꯏꯔ‌ꯦꯀ‌ꯣ
ꯍꯣꯏ ꯅꯨꯡꯉꯥꯏꯗꯥ ꯑꯩꯈꯣꯏꯒꯤ ꯀꯖꯤꯟ ꯈꯣꯏꯒꯤ ꯀꯖꯤꯟꯁꯤꯡꯗ‌ꯣ ꯃꯤ ꯌꯥꯝꯃꯦꯕ
ꯎꯝ
ꯑꯗꯨꯒꯤ ꯑꯁ ꯃꯤ ꯑꯩꯈꯣꯏ ꯑꯪꯀꯜ ꯈꯣꯏꯅ ꯄꯣꯛꯄꯁꯦ ꯑꯉꯥꯡ ꯇꯔꯥ ꯇꯔꯥꯅꯤ ꯈꯪꯕ꯭ꯔꯥ
ꯑꯗꯨꯒꯤ ꯃꯤ ꯌꯥꯝꯃꯦꯕ
ꯎꯝ ꯎꯝ
ꯑꯗꯨꯒꯤ ꯑꯗꯨꯝ ꯑꯗꯨꯝ ꯑꯃ ꯈ꯭ꯔꯤꯁꯃꯥꯁ ꯀꯨꯝꯕ ꯆꯠꯂꯗꯤ ꯍꯣꯜ ꯇꯪꯈꯥꯏꯗꯤ ꯑꯩꯈꯣꯏ ꯐꯦꯃꯤꯂꯤꯅ ꯔꯤꯖꯥꯔꯚ ꯇꯧꯕꯅꯦ
ꯌꯥꯏꯅꯦ
ꯅꯨꯡꯉꯥꯏꯕꯅꯤ ꯑꯗꯨ
ꯍꯝ
ꯅꯣꯏꯁꯤꯗꯤ ꯅꯣꯏ ꯐꯦꯃꯤꯂꯤ ꯉꯥꯛꯛꯇꯅ ꯈꯨꯟ ꯑꯃ ꯄꯥꯟꯕ ꯌꯥꯕ ꯐꯤꯕꯝ ꯂꯩꯔꯦ ꯑꯗꯨꯗꯤ ꯑ
ꯅꯨꯡꯉꯥꯏꯕꯅꯦ ꯕꯤꯛ ꯐꯦꯝꯃꯤꯂꯤꯁꯦ ꯀꯣ
ꯎꯝ ꯅꯨꯡꯉꯥꯏ ꯍꯟꯗꯛ ꯈ꯭ꯔꯤꯁꯃꯥꯁꯇꯤ ꯈꯨꯟꯗ ꯆꯠꯄ꯭ꯔꯣ
ꯎꯝ
ꯀꯃꯥꯏꯅ ꯇꯧꯋꯦ ꯈ꯭ꯔꯤꯁꯃꯥꯁꯇꯤ
ꯑꯁ ꯅꯨꯡꯉꯥꯏꯌꯦ ꯑꯃꯨꯛꯀ ꯃꯥꯒꯤ ꯃꯐꯝ ꯃꯐꯝꯗ ꯆꯠꯂꯅꯤ ꯍꯥꯏꯕ ꯀꯥꯟꯗ ꯀꯞꯅꯤꯡꯕꯅꯦ
ꯎꯝ
ꯗꯨꯗ ꯑꯩꯈꯣꯏ ꯁꯨ ꯅꯨꯡꯉꯥꯏꯕꯗꯤ ꯈꯤꯇꯪ ꯋꯥꯠꯂꯤ ꯆꯔꯁꯇ ꯇꯧꯕꯅꯤꯅ
ꯑꯣ ꯑꯩꯈꯣꯏ ꯆꯥꯔꯖꯇ ꯇꯧꯔꯁꯨ ꯑꯗꯨꯝ ꯅꯨꯡꯉꯥꯏ
ꯎꯝ
ꯑꯗꯨꯒ ꯑꯣꯔꯦꯟꯖ ꯐꯦꯁꯇꯤꯚꯦꯜꯒꯤ ꯑꯗꯨꯝ ꯆꯠꯄꯅꯤꯅꯀꯣ ꯆꯠꯂꯒ ꯑꯗꯨꯝ ꯗꯥꯏꯔꯦꯛ ꯆꯠꯄꯅꯤꯅ ꯑꯗꯨꯝ
ꯑꯣꯔꯦꯟꯁ ꯐꯦꯁꯇꯤꯚꯦꯜꯁꯦ ꯌꯥꯝ ꯃꯔꯛ ꯆꯠꯈꯤꯗꯤꯔꯝꯕꯅꯤ ꯆꯠꯄ ꯁꯨꯐꯝ ꯐꯪꯗ꯭ꯔꯤꯅꯦ ꯑꯩꯁꯦ
ꯆꯂꯣ ꯅꯨꯡꯉꯥꯏꯕꯅꯦ
ꯁꯤꯁꯇꯔ ꯄꯨꯕꯤꯒꯦꯔꯣ
ꯄꯨꯕꯤꯒꯦ ꯄꯨꯕꯤꯒꯦ
ꯅꯨꯡꯉꯥꯏꯗꯤ ꯅꯨꯡꯉꯥꯏꯗꯨꯕꯣ ꯉꯥꯎꯁꯤꯟꯅꯕꯗꯤ ꯌꯥꯝꯕꯅꯤꯀꯣ
ꯍꯣꯏ ꯑꯗꯨꯒꯥ ꯀꯩꯅꯣ ꯑꯩꯈꯣꯏꯒꯤ ꯅꯥꯒꯥꯒꯤ ꯑꯃ ꯅꯥꯒꯂꯦꯟꯗ ꯍꯦꯛꯇ ꯇꯧꯕꯗ ꯀ꯭ꯔꯤ
ꯍꯣꯔ꯭ꯟꯕꯤꯜ
ꯑꯣ ꯑꯗꯨꯁꯨ ꯑꯃꯨꯂꯛ ꯆꯠꯅꯤꯡꯕꯅꯤꯅꯦ
ꯍꯣꯏ ꯑꯗꯣ ꯂꯥꯁ ꯌꯔꯗ ꯆꯠꯀꯗ ꯆꯠꯅꯤꯡꯉꯥꯏ ꯇꯧꯕꯅꯦ ꯑꯗꯨ ꯀꯔꯤꯒꯤꯔꯥ ꯃꯔꯝꯗ ꯑꯃꯨꯛꯀ ꯆꯠꯇ꯭ꯔꯦ ꯅꯨꯡꯉꯥꯏꯗꯤ ꯅꯨꯡꯉꯥꯏꯕꯅꯦ ꯑꯗꯨꯏꯁꯨ ꯍꯧꯖꯤꯛ ꯑꯣꯔꯦꯟꯁ ꯐꯦꯁꯇꯤꯚꯦꯜ ꯀꯩꯀꯥꯗꯤ ꯀꯩꯅꯣꯅꯤ ꯃꯥꯒꯤ ꯍꯥꯏꯕꯗꯤ ꯃꯤ ꯃꯤ ꯃꯤꯗ ꯂꯩꯕ ꯃꯣꯏꯅ ꯑꯦꯟꯖꯣꯏ ꯑꯦꯟꯖꯣꯏ ꯇꯧꯕꯗꯣ ꯑꯐꯕꯔꯣꯃꯗꯥ ꯇꯧꯔꯗꯤ ꯌꯥꯝꯅ ꯅꯨꯡꯉꯥꯏꯕꯅꯦ ꯅꯠꯇ꯭ꯔꯒ ꯉꯧꯁꯤꯟꯅꯕ ꯀꯩꯀꯥ ꯇꯧꯕꯗꯤ ꯒ꯭ꯌꯥꯃꯥꯟ ꯇꯥꯗꯗꯝꯅꯦ
ꯃꯥꯅꯦ ꯃꯥꯅꯦ ꯆꯨꯝꯃꯦ
ꯑꯗꯨꯒꯤ ꯃꯤ ꯃꯤꯗꯨꯁꯨ ꯂꯩꯗ
ꯎꯝ ꯈꯪꯗꯦꯅ ꯑꯁꯦꯡꯕꯁꯤ ꯈꯔꯗꯤ ꯆꯠꯅꯤꯡꯕꯅꯦ ꯑꯩꯗꯤ
ꯑꯣ ꯑꯗꯣ ꯂꯥꯛꯑꯣ ꯅꯍꯥꯟ ꯗꯤꯁ ꯌꯥꯔꯁꯨ ꯑꯃꯨꯛꯀ ꯂꯩꯔꯦꯗꯤ
ꯆꯠꯃꯤꯟꯅꯅꯤꯡꯉꯥꯏ ꯃꯤ ꯂꯩꯇꯗꯤ ꯎꯄꯥ ꯂꯩꯇꯦꯅꯦꯍꯦ ꯏꯇꯣꯝꯗꯗꯤ
ꯍꯣꯏ ꯅꯃꯥꯟꯅꯕꯒꯨꯝꯕ ꯑꯃ ꯊꯤꯌꯣ ꯑꯗꯨꯒ ꯑꯩꯁꯨ ꯑꯗꯨꯝ ꯇꯝꯗ ꯂꯥꯛꯄ ꯑꯣꯏꯔꯗꯤ ꯑꯗꯨꯝ ꯌꯥꯏꯅ ꯑꯩꯈꯣꯏ ꯌꯨꯝ ꯀꯩꯀꯥꯗꯁꯨ ꯂꯦꯛꯄ ꯌꯥꯅꯤꯗ
ꯏꯀꯥꯏꯍꯦ ꯑꯗꯨꯗꯤ ꯁꯦꯔꯥꯟ ꯇꯨꯔꯥꯟ ꯈꯟꯒꯤꯗꯨꯅ
ꯑꯁ ꯅꯠꯇꯦꯗ ꯑꯩꯈꯣꯏꯗꯤꯀꯣ ꯁꯤ ꯀꯨꯝꯕ ꯂꯩꯇꯦ ꯍꯥꯏꯕꯗꯤ ꯍꯣꯏ ꯑꯩꯈꯣꯏꯁꯨ ꯍꯣꯏ ꯑꯉꯥꯡꯅꯤ ꯍꯥꯏꯔꯁꯨ ꯌꯥꯝꯅ ꯄꯨꯔꯥ ꯇꯦꯟ ꯇꯨꯋꯦꯜꯐ ꯇꯦꯟ ꯏꯜꯂꯚꯦꯟ ꯀꯥꯕꯃꯛꯇꯤ ꯅꯠꯇ꯭ꯔꯦꯅ
ꯎꯝ
ꯑꯗꯨꯒꯤ ꯑꯉꯥꯡꯅꯦ ꯍꯣꯏ ꯑꯩꯈꯣꯏꯁꯨ ꯑꯉꯥꯡꯅꯦ ꯍꯥꯏꯔꯁꯨ ꯑꯗꯨꯝ